ꯑꯣ
ꯇꯥꯏꯀꯣ
ꯇꯥꯏ
ꯂꯩ ꯑꯩ ꯉꯁꯥꯏꯒꯤꯗꯣ ꯀꯤ ꯐꯥꯎ ꯀꯤꯈꯔꯕꯅꯦ ꯈꯪꯕꯔꯥ
ꯀꯩ ꯊꯤꯔꯤꯕ ꯂꯝꯊꯌꯥ
ꯃꯤ ꯑꯇꯣꯞꯄꯗꯤ ꯀꯦꯝ ꯈꯨꯝꯃꯛꯇꯦ ꯑꯩ ꯏꯊꯟ ꯏꯊꯟꯗ ꯑꯉꯥꯎ ꯑꯐꯩ ꯒꯤ ꯇꯥꯏꯞ ꯎ ꯂꯣꯜꯂ ꯂꯩꯅꯦ ꯆꯤꯔꯣꯟ ꯈꯪꯕ꯭ꯔꯥ
ꯌꯥꯝ ꯍꯩꯅꯗꯦꯅ ꯅꯪꯗꯤ ꯅꯪ ꯃꯊꯛꯛꯇ ꯅꯊꯟꯗ ꯂꯩꯔꯤꯗꯣ ꯀꯤꯗ꯭ꯔꯣ ꯍꯧꯖꯤꯛ ꯊꯦꯡꯉ ꯐꯥꯎꯕ
ꯀꯤꯗꯦꯗ ꯂꯩꫪꯤ ꯐꯥꯎꯗꯤ ꯀꯤ ꯐꯥꯎꯗꯦ ꯍꯥ
ꯊꯥꯏꯅ ꯚꯨꯠ ꯇꯝꯅꯕꯗꯣ ꯇꯝꯅꯗ꯭ꯔꯕ
ꯚꯨꯠꯀ ꯂꯣꯏ ꯀꯤꯔ ꯆꯦꯟꯒ꯭ꯔꯦ ꯑꯩꯁꯛ ꯎꯕꯗ
ꯎꯝ ꯍꯣꯏ ꯑꯗꯨꯕꯨꯗꯤ ꯑꯗꯨꯝ ꯇꯧꯔꯝꯒꯅꯤꯕꯨꯗꯤ ꯎꯝ ꯅꯪ ꯊꯣꯛꯂꯛꯄꯗꯀꯣ
ꯉꯥꯒ ꯁꯦꯝꯒꯦ ꯑꯦꯄꯜ ꯐꯥꯔꯝꯗꯣ
ꯑꯗꯨꯗ ꯀꯣꯏꯕ ꯆꯠꯁꯦ ꯑꯩꯈꯣꯏ ꯅꯥꯍꯥꯟ ꯀꯣꯏꯕ ꯆꯠꯂꯦ
ꯃꯐꯝꯕꯨꯗꯤ ꯑꯗꯨꯝ
ꯃꯗ ꯑꯗꯨ
ꯌꯥꯝꯅ
ꯌꯥꯝꯅ ꯏꯁꯄꯦꯁꯤ ꯑꯣꯏꯕ ꯑꯣ ꯅꯪ ꯎꯔ ꯎꯗ꯭ꯔꯤ ꯀꯩ ꯂꯝꯗꯅꯣ
ꯑꯥ ꯀꯩꯅꯣꯅꯤꯅ ꯑꯩ ꯍꯥꯏ
ꯑꯩ ꯍꯥꯏꯥꯕ ꯍꯩ
ꯑꯩ ꯏꯅꯥꯎꯨꯄꯤꯅ ꯆꯠꯁꯦ ꯍꯥꯏꯕ ꯆꯠꯂꯤꯕ
ꯂꯨ ꯆꯠꯂꯒ ꯉꯥ ꯈꯔꯁꯨ ꯃꯆꯨ ꯃꯆꯨ ꯌꯥꯝ ꯂꯩ ꯍꯦ ꯑꯩꯈꯣꯏ ꯐꯥꯕ ꯌꯥꯕ꯭ꫪ ꯑꯗꯣ ꯌꯥꯗꯦ ꯌꯥꯗꯦ ꯐꯥꯕ
ꯃꯣꯏ ꯉꯥꯗ ꯃꯆꯤꯟꯖꯥꯛ ꯀꯣ ꯃꯣꯏ
ꯃꯣꯏ ꯑꯗꯨꯝ ꯄꯆꯠ ꯄꯆꯠꯇ ꯊꯅ ꯇꯔꯥ ꯇꯔꯥ ꯂꯩꯕ ꯑꯣ ꯑꯗꯨ ꯄꯤꯖꯗ ꯃꯌꯣꯝ ꯃꯌꯣꯝ ꯇꯩꯔ
ꯎꯝ ꯑꯗꯨ ꯊꯔ ꯉ ꯃꯌꯥꯝꯗꯣ ꯂꯥꯛ
ꯏꯁꯤꯡꯗꯤ ꯈꯔ ꯃꯣꯠ
ꯃꯣꯠ
ꯃꯣꯏ ꯄꯨꯈ꯭ꯔꯤꯗꯣ ꯃꯣꯏ ꯄꯨꯈ꯭ꯔꯤ ꯂꯩꯗꯣ ꯑꯃ ꯑꯅꯤ
ꯑꯁ ꯃꯦꯍꯇꯥ ꯎꯝ ꯑꯗꯨꯝ ꯃꯌꯥꯏ ꯃꯌꯥꯏ ꯀ ꯃꯐꯝ ꯊꯝꯕ ꯎ ꯁꯥꯏ ꯁꯥꯏꯗꯨꯅꯦ ꯑꯗꯨꯒ ꯀꯣ
ꯑꯣ ꯃꯌꯥꯏ ꯑꯗꯨꯝ ꯄꯨꯈꯤ ꯃꯇꯥꯏꯗꯀꯣ ꯑꯥꯞꯂ ꯒꯨꯝꯕ
ꯑꯦꯄꯜꯒꯤ ꯄꯥꯝꯕꯤꯗꯣ ꯊꯥ ꯑꯦꯄꯜꯗꯤ ꯍꯧꯕ꯭ꯔꯣ ꯄꯥꯟꯕ꯭ꯔꯣ
ꯀꯗꯥ
ꯀꯗꯥꯏꯒꯤ ꯍ ꯍꯧꯗꯗ ꯑꯦꯄꯜꯗꯤ ꯑꯌꯤꯡꯕ ꯂꯝꯗꯝ ꯃꯅꯤꯄꯨꯔꯗꯁꯨ ꯈꯔ
ꯍꯧꯗꯤ ꯍꯧꯔꯦ
ꯇꯧꯔꯦ
ꯑꯗꯣ
ꯑꯗꯣ ꯀꯩꯅꯣ ꯇꯧꯔꯦ ꯃꯣꯏꯁꯦ ꯍꯥꯟꯅ ꯑꯗꯨꯀꯣ
ꯑꯁꯤꯒꯤ ꯀꯩꯅꯣꯁꯦ ꯍꯥꯡꯅꯤ ꯍꯥꯏꯅ ꯎꯝ ꯇꯧꯗꯤ ꯇꯧꯗꯕꯖꯥꯠꯅꯤ ꯑꯗꯣ ꯅꯨꯄꯤ ꯑꯃ ꯑꯅꯤ ꯂꯥꯛꯑꯒ ꯐꯣꯟꯗ ꯊꯥꯒꯠ
ꯑ ꯑꯗꯨꯗꯒꯤꯗꯤ ꯃꯤ ꯊꯨꯝ ꯁꯨꯝ ꯊꯨꯝ ꯂꯥꯛꯑꯕ ꯑꯥ ꯃꯣꯏ ꯍꯥꯟꯅ ꯊꯥ ꯑꯝ ꯃꯣꯏ ꯑꯥ ꯆꯥꯛ ꯁꯦꯜꯒꯗꯤ ꯂꯧꯗꯕ ꯃꯥꯜꯂꯦ
ꯑꯗꯨꯝ ꯄꯩꯁꯥꯗꯣ ꯈꯔ ꯈꯪ
ꯑꯁ ꯑꯉꯥꯡ ꯃꯆꯥ ꯑ ꯃꯔꯤ ꯃꯉꯦ
ꯃꯤ
ꯃꯤ ꯄꯔꯒꯂ ꯃꯌꯥꯝ ꯑꯃ ꯀꯄꯁꯤꯗꯤ ꯉ ꯑꯦ ꯀꯣꯛ ꯆꯤꯅꯦ ꯂꯥꯛꯒꯗ ꯌꯥꯝ
ꯑꯗꯨ ꯃꯣꯏ
ꯑꯃꯣꯏ
ꯐꯛ ꯀꯨꯝꯕꯖꯨꯀꯣ ꯂꯣꯏꯅ
ꯑ ꯍ ꯑ ꯑꯗꯨꯒ ꯑꯩꯈꯣꯏꯅ ꯄꯣꯠ ꯑꯆꯥ ꯑꯊꯛꯗꯣ ꯄꯨꯨꯔꯒ ꯑꯗꯨꯝ ꯆꯠꯂꯦ ꯃꯣꯏ ꯑꯆꯥꯄꯣꯠ ꯆꯥꯐꯝꯗꯤ ꯂꯩꯇꯕ
ꯂꯩꯌꯦ
ꯑꯦ ꯎꯝ ꯎꯝ ꯎꯝ ꯑꯗꯨ ꯄꯨꯈ꯭ꯔꯤ ꯃꯇꯥꯏ ꯇꯥꯏꯗ ꯏꯁꯄꯦꯁ ꯌꯥꯝ ꯂꯩꯌꯦ ꯎꯝ ꯎꯝ ꯎꯝ ꯎꯝ ꯎꯝ ꯑꯗꯨꯗ ꯑꯩꯈꯣꯏ ꯐꯝꯃ ꯑꯝ ꯑꯩꯈꯣꯁꯨꯅꯦ ꯑꯝ
ꯑꯆꯥꯄꯣꯠ ꯃꯣꯃꯣꯒ
ꯄꯨꯔ ꯆꯠꯂꯦꯕ ꯑꯥ ꯑꯥ
ꯑꯩꯣꯏ ꯀꯣꯏꯕ ꯌꯥꯕ ꯀꯣꯏꯔꯦ ꯀꯣꯏꯔꯦ ꯐꯖꯅ ꯊꯥ ꯂꯒꯥꯟꯗ
ꯋꯥꯟ ꯀꯩꯗꯧꯕ ꯅꯣꯡ ꯆꯨꯔꯛꯑꯦꯕ ꯑꯦ ꯗꯥꯎꯗꯤ ꯍꯩꯟꯗꯦ
ꯑꯗꯨ ꯗꯥꯎꯗꯣ ꯄꯨꯔ ꯆꯠꯂꯦ ꯈꯪꯕ
ꯅꯣꯡꯁꯨ ꯌꯥꯝ ꯀꯟ ꯇꯥꯥꯕꯗꯤ ꯅꯠꯇꯦ ꯑ ꯑꯗꯨꯝ ꯈꯤꯛꯂꯤ ꯈꯤꯛꯂꯤ
ꯑ ꯑ
ꯑꯗꯨꯣ
ꯑꯗꯣ ꯑꯗꯨꯁꯨ ꯀꯣ ꯑꯩꯈꯣꯏꯗ ꯑꯌꯨꯛꯀꯤ ꯆꯥꯛꯇꯣ ꯄꯨꯡ ꯑꯅꯤ ꯇꯥꯔꯦꯕ ꯆꯥꯕꯗꯣ
ꯈꯪꯗꯦ
ꯈꯪꯗꯦ ꯑꯗꯨ ꯅꯨꯃꯤꯠꯇꯨꯗꯗꯤ ꯑꯣ ꯑꯩ ꯈꯪꯒ꯭ꯔꯦ ꯑꯗꯨ ꯀꯣꯜ ꯐꯖꯅ ꯇꯧ ꯑ ꯑ
ꯇꯧꯔꯒ ꯂꯥꯛꯑꯦ
ꯑꯦ
ꯑꯩ ꯆꯥꯛ ꯆꯥꯔꯤꯉꯩꯗ ꯑꯣ ꯃꯥꯅ
ꯃꯥꯒꯤ ꯈꯣꯡꯊꯤ ꯆꯥꯛꯅꯦꯒꯕ ꯀꯩꯒꯤ ꯆꯠꯁꯦ ꯍꯥꯏꯔꯦ ꯅꯪꯅ ꯍꯧꯖꯤꯛ ꯂꯗꯕ ꯍꯥꯏꯅ
ꯑꯗꯨ ꯍꯦꯛ ꯆꯥꯛ ꯆꯥꯕ ꯇꯗꯅ ꯆꯠꯂꯤꯗꯅ ꯑꯗꯣ
ꯑꯗꯣ ꯃꯐꯝ ꯌꯧꯔꯦ ꯑꯗꯨ ꯉꯥꯏꯍꯥꯛ ꯂꯩꯔꯒ ꯆꯥꯕꯁꯨ ꯆꯥꯕꯁꯦ ꯑꯗꯨꯝ ꯆꯥꯅꯤꯡ ꯑꯣ ꯑꯩꯁꯦ ꯑꯗꯨ ꯇꯦꯂꯦꯟꯅꯦ ꯇꯦꯂꯦꯟꯅꯦ ꯃꯥꯡꯍꯟꯒꯅꯨ
ꯍꯥꯥ
ꯍꯥ ꯅꯪꯒꯤ ꯇꯦꯂꯦꯜ ꯅꯦꯕ ꯃꯥꯡꯍꯟꯒꯅꯣꯕ ꯏꯁꯁ ꯅꯪꯗꯦ ꯑꯩꯗꯤ ꯆꯪꯗꯦꯗ
ꯎꯝ
ꯑꯩ ꯃꯄꯨꯝ ꯃꯄꯨꯝ ꯌꯣꯠꯄꯅ ꯅꯪ ꯉꯁꯥꯏ ꯃꯣꯃꯣ ꯈꯨꯠꯆꯁꯤꯗꯤꯥꯎ ꯑꯃ ꯍꯧꯖꯤꯛ ꯃꯗꯣ ꯌꯥꯝ ꯍꯥꯎꯋꯦꯕ ꯊꯥꯏꯅꯗꯤ ꯑꯩꯅ ꯊꯥꯏꯅꯗꯒꯤꯩꯁꯨ ꯂꯩꯔꯕꯅꯦ ꯑꯩꯅ ꯁꯨꯝ ꯂꯥꯛ ꯈꯨꯗꯤꯡꯒꯤ ꯑꯗꯨꯝ ꯆꯥꯕꯅꯦꯕ ꯑꯗ ꯍꯧꯖꯤꯛꯇꯤ ꯑꯅꯧ ꯑꯅꯧꯕ ꯑꯩꯈꯣꯏꯁꯤ ꯌꯨꯝꯒꯤ ꯍꯦꯛ ꯃꯃꯥꯡꯗꯒꯁꯨ ꯑꯗꯨꯝ ꯑꯅꯤ ꯑꯍꯨꯝꯒ ꯂꯩꯔꯦꯕ ꯈꯪꯉꯕ꯭ꯔꯥ ꯑꯗꯨ ꯅꯛꯄ ꯑꯗꯨꯗꯩ ꯑꯗꯨꯝ ꯂꯧꯕ ꯑꯗ ꯁꯨꯝ ꯑꯗꯨ ꯁꯨꯝ ꯆꯥꯈ꯭ꯔꯕꯅꯤꯅ ꯍꯥꯏꯗꯤ ꯑꯗꯣ ꯑꯩꯈꯣꯏꯅ ꯅꯍꯥꯟ ꯄꯨꯕ ꯃꯨꯝꯃꯨꯗꯨꯁꯨ ꯍꯥꯎꯋꯦ ꯃꯣꯏꯁꯨ ꯃꯣꯏ ꯃꯌꯥꯡꯁꯤꯡꯅ ꯁꯦꯝꯕꯅꯤ ꯍꯥꯏꯕ ꯅꯣꯏ ꯌꯨꯝ ꯃꯅꯥꯛꯀꯤꯗꯨꯔꯥ
ꯃꯠꯇꯦ
ꯃꯠꯇꯦ ꯂꯣꯡ ꯄꯤꯒ
ꯃꯥꯒꯤ ꯍꯦꯔꯣꯅꯨ ꯄꯨꯔꯛꯄꯅꯦ
ꯄꯨꯔ ꯀꯅꯦ ꯅ ꯅꯅꯥꯎꯄꯤꯗꯤ ꯑꯉꯥꯡ ꯑꯅꯤ ꯁꯨꯈ꯭ꯔꯕ
ꯑꯦꯍꯦ ꯑꯃ ꯈꯛꯇꯪꯅꯤꯍꯦ
ꯇꯪꯉ ꯑꯍꯥꯟꯕ ꯃꯩꯗꯣ ꯅꯨꯡꯉꯥꯏ ꯑꯩꯅ ꯀꯔꯝ ꯀꯥꯟꯗ ꯑꯉꯥꯡ ꯑꯃꯀ ꯂꯩꯗꯣꯏꯅꯣ ꯋꯥ
ꯈꯪꯗ꯭ꯔꯦ ꯇꯀꯥꯏꯅ ꯈꯨꯝꯃꯛꯅ
ꯀꯃꯅ ꯅꯪ ꯑꯗꯨ ꯄꯥꯝꯅ ꯂꯩꯔꯣ ꯅꯪ ꯅꯪ ꯂꯩꯈꯤꯗ꯭ꯔꯣ ꯅꯪꯗꯤ
ꯑꯩꯔꯣ
ꯔꯣ ꯀ꯭ꯋꯤꯟꯁꯇ ꯂꯩꯁꯤꯔꯥꯅ ꯇꯧꯋꯅ ꯈꯅ ꯇꯟꯇꯣ ꯑꯥꯏ ꯕꯤ ꯑꯦꯁ ꯇꯧꯔꯒ ꯄꯣꯛꯄ ꯌꯥꯏ ꯍꯥꯏꯟ ꯑꯃ ꯈꯪꯕ꯭ꯔꯥ ꯑꯃ
ꯎꯝ ꯀꯩ ꯍꯥꯏꯕꯅꯣꯅꯦ ꯖꯣꯅꯤꯅ ꯑꯃ ꯂꯩꯕꯗꯣ ꯍꯪꯕ꯭ꯔꯥ
ꯑꯣ
ꯑꯣ ꯅ ꯌꯨꯇ꯭ꯨꯕ ꯂꯩꯕꯅꯤꯅꯦ ꯃꯅꯤꯄꯨꯔꯒꯤ ꯇ꯭ꯋꯤꯟꯁ ꯂꯩꯕ ꯑꯉꯥꯡ ꯇ꯭ꯋꯤꯟꯁ ꯂꯩꯕꯗꯣ
ꯑꯃꯛꯇꯤ ꯇ꯭ꯔꯥꯏꯗꯤ ꯇꯧꯗꯤꯇꯧꯅꯤꯡꯕꯅꯦ ꯑꯩ ꯇꯧꯁꯦ
ꯁ ꯑꯩꯁꯨ ꯇꯨ꯭ꯋꯤꯟ ꯄꯥꯝꯃꯦ ꯑꯍꯥꯥꯟꯕ ꯄꯣꯛꯕꯗ ꯑꯅꯤ ꯅꯨꯄꯥ ꯑꯃ ꯅꯨꯄꯤ ꯑꯃ ꯄꯣꯛꯊꯣꯛꯑꯒ ꯊꯨꯞꯆꯟꯅꯤꯡꯗ꯭ꯔꯣ
ꯑꯗꯨ ꯗ꯭ꯔꯥꯢ
ꯑꯗꯨ ꯇ꯭ꯔꯥꯢ ꯇꯧꯅ ꯍꯟꯗꯛ ꯊꯣꯛꯂꯛꯄꯗ ꯑꯥꯏꯄꯤ ꯑꯦꯁ ꯇꯧꯔꯒ ꯌꯥꯏ ꯍꯥꯏꯌꯦ ꯑꯗꯨꯗꯣ
ꯗꯥꯎ ꯋꯤ
ꯗꯥꯎ ꯌꯦꯡꯕꯁꯨ ꯌꯥꯏꯅ ꯀꯩꯅꯣ ꯑꯁ ꯗꯥꯎꯒ ꯌꯦꯡꯅꯤꯡꯗꯔꯦꯗ ꯁꯣꯢ ꯁꯣꯢ ꯅꯣꯡ ꯗꯥꯎꯗ ꯌꯥꯗ꯭ꯔꯒ ꯑꯃ ꯈꯛꯇꯪ ꯇꯧꯒꯗꯤ ꯉꯝꯗꯦꯗꯧ ꯁꯗ ꯑꯩꯁꯨꯕꯨꯗꯥꯎꯏ
ꯅꯪꯗꯤ ꯍꯟꯗꯛ ꯊ ꯊꯣꯛꯂꯛꯄꯗ
ꯑꯃꯗꯤ ꯂꯩꯕꯤ ꯌꯥꯔꯦ
ꯌꯥꯔꯦ ꯍꯥꯏ ꯑꯁ ꯉꯝꯃꯔꯣꯏ ꯉꯥꯏꯍꯥꯛ ꯋꯥꯠꯈꯤꯅꯤ ꯑꯩ
ꯀꯩꯒꯤ
ꯑꯩ ꯐꯤꯒꯔ ꯀꯥꯏꯅꯤꯌꯦ
ꯆꯍꯤ ꯑꯅꯤ
ꯆꯍꯤ ꯑꯅꯤ ꯁꯨ ꯁꯨꯔꯅꯤꯀꯣ ꯅꯪ ꯍꯥꯟꯗꯛ ꯍꯟꯗꯛ ꯑꯅꯤ ꯁꯨꯕ ꯑꯣꯏꯗꯣꯏꯕ ꯑꯗꯨꯅꯦ ꯂꯩꯕ ꯌꯥꯔꯦꯍꯦ ꯑꯁ ꯋꯥꯠꯂꯤ ꯋꯥꯠꯂꯤ
ꯅꯪ ꯖꯝ
ꯅꯪ ꯀꯌꯥꯃꯨꯛ ꯀꯨꯏꯅ ꯂꯩꯁꯥꯕꯤ ꯁꯥꯒꯦ ꯍꯥꯏꯔꯤꯅꯣ ꯌꯥꯔꯦ ꯆꯍꯤ ꯑꯃ ꯁꯥꯔꯦ ꯌꯥꯔꯦ ꯃꯣꯏꯁꯦ ꯍꯩꯄꯥ ꯌꯥꯝ ꯁꯥꯏꯅ ꯃꯁꯤ ꯅꯪ ꯍꯩꯄ ꯌꯥꯝ ꯁꯥꯢ ꯃꯤ ꯑꯩ ꯋꯥꯒ ꯍꯥꯥꯖꯔꯔꯣꯢ ꯑꯗꯨꯝ ꯂꯩꯖꯔꯒꯦ ꯏꯕꯦꯃꯥ ꯅꯪ ꯍꯩꯇꯦ
ꯑꯣ
ꯑꯣ ꯕꯦꯝꯃꯥ ꯄꯩꯈꯥꯒ ꯊꯥꯒꯤꯅꯤ ꯑꯩ ꯃꯈꯥ ꯔꯤꯝꯁꯇ ꯇꯝꯊꯈꯤꯅꯤ ꯋꯥꯠꯂꯤ ꯑꯗꯨꯅ
ꯑꯩ ꯍꯥꯏꯒꯦ
ꯌꯥ ꯌꯥ
ꯅꯪꯒꯤ ꯊꯕꯛꯇꯨꯁꯨ ꯍꯣꯠꯅꯧꯕ
ꯍꯣꯠꯅꯧꯕ
ꯑꯗꯨ ꯅꯪ
ꯑꯉꯥꯡꯗꯨꯁꯨ ꯁꯦꯝꯃꯣ ꯑꯉꯥꯡꯗꯨꯁꯨ ꯁꯦꯝꯕ ꯀꯥꯟꯗ ꯅꯪꯒꯤ ꯅꯪꯒꯤ ꯑꯐ ꯑꯐꯕ ꯌꯥꯝ ꯂꯥꯛꯄꯁꯨ ꯌꯥꯏꯅ ꯌꯥꯏꯌꯦ ꯑꯗꯣ ꯑꯉꯥꯡꯗꯣ ꯑꯩ ꯃꯈꯥꯗꯣ ꯇꯝꯊꯈꯤꯒꯦ ꯍꯥꯏꯕꯅꯤꯅꯅꯦ ꯎꯉꯥꯡ ꯁꯃꯤ꯭ꯔꯥꯣꯣ ꯍꯣ ꯑꯉꯥꯡꯗꯣ ꯆꯥꯎꯔꯀꯥꯟꯗ ꯑꯃꯨꯛ ꯊꯥꯗꯣꯛꯕꯤꯔꯗꯤ ꯑꯩ ꯄꯤꯛꯏ ꯉꯩꯗꯗꯤ ꯊꯥꯗꯣꯛꯄ ꯑꯃꯨꯛ ꯌꯥꯔꯣꯏꯗꯅ ꯑꯗꯨꯗꯤ ꯃꯇꯝ ꯃꯇꯝꯅ ꯄꯨꯔ ꯂꯥꯛꯀꯅꯤ ꯀꯩꯅꯣ ꯍꯣꯏ ꯑꯗꯨꯅ ꯑꯉꯥꯡꯗꯣ ꯃꯇꯝꯒꯤ ꯃꯇꯨꯡ ꯏꯟꯅ ꯇꯞꯅ ꯑꯩ ꯃꯇꯝ ꯆꯥꯔꯀꯥꯟꯗ ꯑꯗꯨꯝ ꯄꯣꯛꯀꯦꯅ ꯈꯜꯂꯦ
ꯅꯪꯅ ꯑꯗꯨꯝ ꯊꯕꯛ ꯊꯕꯛ ꯉꯥꯏꯔꯤꯉꯩꯗꯀꯣ ꯁꯣꯝꯗ
ꯅꯪ ꯅꯨꯄꯥꯗꯣ ꯑꯩ ꯅꯨꯄꯥꯅ ꯍꯦꯟꯅ ꯃꯥꯅꯅꯦ ꯃꯥꯅ ꯍꯥꯏꯔꯤꯅꯦ ꯑꯩꯅ ꯅꯠꯇꯦ ꯂꯥꯎ ꯑꯩ ꯁꯝ ꯄꯤꯒ ꯃꯉꯣꯟꯟ ꯇꯧꯒꯧ ꯅꯪ ꯑꯩꯈꯣꯏꯒꯤꯅꯤ ꯀꯥꯀꯥ ꯅꯨꯄꯤꯅ ꯂꯥꯛꯑꯣ ꯍꯥꯏꯕꯅꯦ ꯃꯥ ꯅꯪ ꯀ꯭ꯂꯥꯁ ꯑꯃ ꯂꯧꯅꯤ ꯍꯥꯏꯕꯅꯦꯅ ꯊꯥꯔꯛꯀꯤꯌꯦ ꯑ ꯐꯝꯃꯜꯂꯣ ꯍꯧꯖꯤꯛꯃꯛ ꯐꯣꯟ ꯇꯧ ꯑꯩ ꯍꯥꯏ ꯏꯗꯨꯕꯨ ꯅꯁꯥꯏ ꯇꯨꯝꯒ꯭ꯔꯦꯗꯣ ꯅꯪ ꯄꯥꯎ ꯇꯥꯗ꯭ꯔꯤꯕꯣ
ꯑꯁ
ꯑꯁ ꯅꯁꯤꯜꯂꯒ ꯏ ꯋꯥꯖꯦ ꯉꯥꯛꯇ ꯈꯥꯏꯒꯦꯅ ꯐꯣꯟ ꯇꯧꯖꯔꯨꯔꯒ ꯑꯁ ꯕꯦꯕꯤ ꯑꯩ ꯑꯩ ꯌꯥꯝ ꯇꯨꯝꯅꯤꯡꯉꯦ ꯍꯌꯦꯡ ꯋꯥꯔꯤ ꯁꯥꯟꯅꯔꯖꯦ ꯍꯥꯏ ꯊꯝꯒ꯭ꯔꯦ ꯍꯥꯏꯗꯣ
ꯑꯥ
ꯑ ꯑꯉꯛꯄ ꯅꯨꯄꯥꯅꯤ ꯑꯗꯨꯁꯨ ꯑꯩ ꯋꯥꯛ ꯊꯕꯛ ꯌꯥꯝ ꯇꯧꯕꯒꯤ ꯋꯥꯔꯦ ꯍꯥꯏꯕ ꯃꯥ ꯌꯦꯡꯒꯣꯟ ꯅꯨꯡꯒꯣꯜ ꯍꯤꯡꯒꯣꯟ ꯃꯌꯥꯝ ꯎꯝ ꯍꯥꯟꯅꯗꯤ ꯗꯥꯗꯥ ꯑꯃꯈꯛ ꯂꯩꯔꯝꯃꯦꯕ
ꯎꯝ
ꯃꯥꯒ ꯑꯗꯨꯝ ꯃꯥꯥꯏ ꯃꯇꯦꯡ ꯁꯨꯝ ꯄꯥꯡꯕꯤꯕ ꯑꯗꯣ ꯃꯥ ꯍꯟꯗꯛ ꯀꯩꯀꯩ ꯊꯥꯅꯤ ꯍꯥꯏꯒꯦ ꯊꯥꯕꯩꯗꯤ ꯍꯧꯖꯤꯛꯇꯤ ꯑꯌꯥꯝꯕ ꯂꯣꯏꯈ꯭ꯔꯦ ꯀꯣꯕꯤ ꯅꯨꯡꯕꯤ ꯃꯌꯥꯝꯗꯣ ꯂꯣꯏꯒꯔꯦ ꯇꯤꯜꯍꯧ ꯅꯨꯡꯂꯧ ꯂꯣꯏꯅ
ꯑꯗꯣ ꯍꯋꯥꯏ ꯃꯇꯝꯅꯦ ꯍꯋꯥꯏ ꯊꯥꯕ ꯌꯥꯗ꯭ꯔꯣ
ꯌꯥꯗ꯭ꯔꯣ
ꯍꯪꯒꯦꯀꯣ ꯑꯩ ꯕ ꯊꯥꯒꯗ꯭ꯔꯅ ꯃꯥ ꯌꯦꯟꯒꯤꯒ ꯂꯣꯏꯔꯒꯒ ꯇꯧꯕꯗꯣ ꯃꯥꯜꯅ ꯍꯤꯡꯒꯣꯜ ꯄꯥꯛ ꯆꯪꯗꯝꯅꯤ ꯍꯟꯗꯛ ꯑꯃꯨꯛ ꯅꯍꯥꯃꯨꯛꯅꯦ ꯈꯪꯉꯕ꯭ꯔꯥ ꯑꯩꯈꯣꯏꯒꯤꯅꯦ ꯃꯥꯅꯅꯦ ꯑꯩꯈꯣꯏꯒꯤ ꯌꯨꯝ ꯍꯦꯛ ꯑꯩꯀꯣꯏ ꯑ ꯌꯨꯝ ꯍꯦꯛ ꯆꯪꯕꯒꯤ ꯅꯥꯀꯟꯗ